ꯇꯕ꯭ꯔꯣ ꯀꯔꯤ ꯇꯧꯔꯤꯅꯣ
ꯀꯔꯤꯁꯨ ꯇꯧꯗꯦ
ꯉꯥꯁꯤꯗꯤ ꯅꯪ ꯌꯥꯝ ꯍꯔꯥꯎꯕ ꯃꯥꯂꯤꯀꯣ
ꯑꯩꯗꯤ ꯁꯨꯃꯥꯏꯅ ꯅꯨꯡꯇꯤꯒꯤ ꯍꯔꯥꯎꯋꯦ
ꯀꯔꯤ ꯆꯥꯕꯒꯤꯔꯣ ꯅꯪ ꯑꯗꯨꯝ ꯍꯔꯥꯎꯔꯤꯁꯦ
ꯍꯔꯥꯎꯕꯁꯦ ꯄꯨꯟꯁꯤꯌꯦ ꯍꯥꯏꯌꯦ ꯑꯗꯨꯒꯤ ꯍꯔꯥꯎꯕ ꯇꯝꯕꯅꯦ
ꯁꯕꯤ ꯈꯟꯖꯦ ꯑꯁꯤꯗꯤ ꯇꯧꯅꯂꯦ ꯀ
ꯀꯩꯗꯧꯕ꯭ꯔꯣ
ꯃꯨꯟꯅ ꯌꯥꯝ ꯅꯨꯡꯉꯥꯏꯕ ꯃꯥꯜꯂꯦ ꯉꯁꯤꯅꯦ
ꯑꯒꯤ ꯅꯨꯡꯉꯥꯏ ꯍꯥꯏꯔꯒ ꯀꯩꯗꯧꯔꯤꯅꯣ ꯅꯪꯗꯤ
ꯑꯩꯗꯤ ꯀꯩꯁꯨ ꯇꯧꯗꯦ ꯅꯪꯕꯨ ꯋꯥꯔꯤ ꯁꯥꯔꯤꯅꯦ
ꯑꯣ
ꯅꯪꯗꯦ
ꯑꯩꯁꯨ ꯐꯝꯃꯒ ꯅꯪꯒ ꯋꯥꯔꯤ ꯁꯥꯟꯅꯔꯤꯌꯦ
ꯑ
ꯀꯦꯔꯤ ꯃꯊ ꯆꯥ ꯑꯥ
ꯉꯁꯤꯁꯦ ꯁꯟꯁꯥ ꯉꯥ ꯁꯥꯗꯤ ꯆꯥꯗ꯭ꯔꯦꯍꯦ ꯍꯋꯥꯏ ꯑꯣꯏꯅ ꯆꯥꯔꯦꯦ
ꯑꯁ ꯏꯕꯥꯅꯤ ꯌꯥꯝꯃ ꯅꯥꯈ꯭ꯔꯦꯗꯀꯣ ꯑꯩꯁ ꯍꯋꯥꯆꯑ
ꯑꯗꯣ ꯉꯁꯤꯗꯤ ꯀꯩꯀꯩ ꯇꯧꯔꯒꯦ ꯅꯪ
ꯑꯩꯁꯦ ꯉꯁꯤꯗꯤ ꯑꯩ ꯌꯨꯝ ꯂꯩꯇꯦ ꯉꯁꯤꯗꯤ ꯊꯕꯛ ꯆꯠꯂꯦ ꯍꯜꯂꯛꯇ ꯉꯥꯏꯔꯤꯌꯦ
ꯌꯥꯝ ꯋꯥꯔꯕꯣ
ꯍꯣꯏ ꯌꯥꯝ ꯋꯥꯏꯑꯦ ꯉꯁꯤꯗꯣ ꯊꯕꯛ ꯆꯠ ꯄꯗꯣ ꯌꯨꯝ ꯌꯧꯔꯛꯇ꯭ꯔꯤꯉꯩꯗꯅꯦ
ꯑꯥ
ꯅꯣꯡ ꯌꯥꯝ ꯀꯟꯅ ꯆꯨꯔꯛꯑꯦꯕ
ꯑꯣ
ꯑꯩꯗꯣ
ꯍꯣꯏ
ꯑꯗꯣ ꯁꯇꯤꯟꯁꯨ ꯌꯥꯎꯗꯕ ꯑꯗꯨꯒꯤ ꯑꯩ ꯂꯣꯏ ꯆꯣꯠꯂꯒ ꯍꯜꯂꯒꯦ
ꯌꯥꯝ ꯅꯨꯡꯉꯥꯏꯇꯤ ꯌꯦ
ꯍꯣꯏ ꯑꯩꯒꯤ ꯐꯨꯔꯤꯠꯁꯨ ꯂꯣꯏ ꯆꯣꯜꯂꯦ ꯁꯝꯁꯨ ꯂꯣꯏ ꯆꯣꯜꯂꯦ ꯑꯗꯨꯒ ꯂꯣꯛꯁꯨ ꯂꯩꯒꯦ ꯇꯧꯔꯤꯅꯦ
ꯑꯗꯨꯗꯣ ꯅꯊꯟꯗ ꯆꯠꯇ꯭ꯔꯣ ꯀꯅꯥ ꯀꯅꯥ ꯆꯠꯇꯄ꯭ꯔꯣ
ꯑꯩ ꯏꯊꯟꯇ ꯆꯠꯂꯦ
ꯑꯣ
ꯅꯪꯗꯤ ꯃꯄꯥꯟ ꯊꯣꯛꯄ꯭ꯔꯣ ꯌꯨꯝꯗ ꯑꯗꯨꯝ ꯂꯩꯕ꯭ꯔꯣ
ꯉꯁꯤꯒꯤ ꯑꯣꯏꯅꯗꯤ ꯌꯨꯝꯗ ꯑꯗꯨꯝ ꯂꯩꯔꯦ ꯑꯩꯁꯨ
ꯑꯥ ꯄꯥꯟꯊꯣꯛꯅꯤꯡꯗꯕ꯭ꯔꯣ
ꯈꯔ ꯂꯩꯔꯗꯤ ꯑꯃꯨꯛ ꯊꯣꯛꯀꯅꯤ ꯉꯁꯤꯁꯦ ꯈꯔ ꯁꯥꯕꯀꯣ ꯍꯣꯔꯦꯟ ꯈꯔ ꯏꯪꯕ ꯀꯥꯟꯗ ꯊꯣꯛꯁꯤꯔꯥ ꯍꯥꯏꯅ ꯈꯜꯂꯤꯕꯅꯤ
ꯑꯣ
ꯑꯗꯨꯒꯤ ꯑꯗꯨꯝ ꯐ꯭ꯔꯤ ꯂꯩꯕꯗꯨꯗ ꯅꯪ ꯀꯔꯤ ꯇꯧꯔꯤꯅꯣ ꯅꯨꯡꯉꯥꯏꯔꯤꯕ꯭ꯔꯣ ꯍꯥꯏꯅ ꯇꯧꯔꯛꯄꯅꯤꯗ ꯑ
ꯅꯨꯡꯉꯥꯏꯔꯤꯌꯦ ꯅꯨꯡꯉꯥꯏꯔꯤꯌꯦ ꯅꯪꯒꯤ ꯅꯪꯁꯨ ꯅꯨꯡꯉꯥꯏꯔꯤꯕ꯭ꯔꯣ
ꯍꯣꯏ ꯑꯩꯁꯨ ꯅꯨꯡ ꯉꯥꯏꯔꯤꯌꯦ
ꯅꯪ ꯅꯨꯡꯉꯥꯏꯔꯤꯌꯦ ꯇꯥꯕꯗ ꯌꯥꯝ ꯍꯔꯥꯎꯋꯦ ꯑꯩꯁꯦ
ꯄꯩꯁꯥꯂꯩꯁꯥꯕꯤꯒꯤ ꯈꯟꯖꯦꯜ ꯇꯥꯕꯥ ꯁꯤꯗꯤ ꯁꯤ ꯌꯥꯝ ꯅꯨꯡꯉꯥꯏꯅꯦ ꯄꯥꯈꯪꯉ ꯑꯩꯁꯦ
ꯄꯥꯈꯪꯂꯣ ꯅꯪꯕꯨ
ꯌꯥꯪꯌꯥꯪꯅꯤ ꯀꯩꯅꯣ ꯑꯗꯨꯁꯨ ꯄꯥꯈꯪ ꯁꯦꯡꯇ꯭ꯔꯤꯛ ꯁꯦꯡꯕ ꯄꯥꯈꯪꯅꯤ
ꯃꯥꯟꯕꯨ ꯃꯥꯟꯈꯤꯗ꯭ꯔꯦꯔꯅ ꯈꯣꯟꯖꯦꯜꯁꯤꯗꯤ ꯅꯆꯥ ꯑꯅꯤ ꯑꯍꯨꯝ ꯁꯨꯕ ꯃ ꯃꯥꯜꯂꯦ
ꯃꯥꯟꯕꯒꯤ ꯋꯥꯅꯦ ꯑꯁꯦꯡꯕꯗꯗꯤ ꯄꯥꯈꯪꯅꯦꯕꯀꯣ ꯈꯪꯍꯧꯔꯣ ꯇꯕꯔꯣ
ꯇꯥꯏꯌꯦ ꯈꯪꯗ꯭ꯔꯦꯗ ꯑꯩꯁꯦ ꯊꯥꯖꯕ ꯋꯥꯠꯂꯦ ꯈꯔ ꯀꯔꯤꯒꯤꯔ ꯈꯪꯗꯦ
ꯑꯇꯣꯞꯄꯕꯨ ꯊꯥꯖꯗ꯭ꯔꯁꯨ ꯑꯩꯕꯨꯗꯤ ꯊꯥꯖꯕ ꯌꯥꯏꯅꯦ ꯀꯩꯅꯣ
ꯅꯪꯁꯦ ꯊꯥꯖꯁꯤꯔꯥ ꯊꯥꯖꯔꯣꯏꯁꯤꯔꯥ ꯈꯟꯈꯤꯒꯦ ꯑꯩ ꯀꯣꯟꯅ ꯑꯃꯨꯛ ꯍꯥꯏꯔꯛꯀꯦ ꯑꯗꯨꯗꯤ
ꯑꯁ ꯅꯪꯁꯦ ꯋꯥ ꯌꯥꯝ ꯉꯪꯕꯥꯍꯩꯅꯦ ꯍꯣꯏ ꯅꯪ ꯌꯥꯝ ꯍꯌꯦ ꯋꯥ ꯉꯥꯡꯕ
ꯍꯩꯕꯅꯦ ꯑꯩꯅ
ꯑꯁ ꯅꯪ ꯅꯪ ꯋꯥꯔꯤ ꯁꯅꯔꯗꯤ ꯑꯋꯥꯕꯒꯁꯦ ꯂꯣꯏꯅ ꯀꯣꯛꯀꯗꯧ ꯃꯥꯜꯂꯦ ꯍꯦꯝꯕꯦꯝꯃ
ꯅꯦ ꯈꯥꯏꯕꯗꯤ ꯌꯥꯝ ꯐꯩꯀꯣ ꯃꯤꯕꯨ
ꯑꯁꯦꯡꯕꯅꯦ ꯈꯥꯏꯕ ꯅꯠꯇꯦ ꯀꯩꯅꯣ
ꯅꯨꯄꯥꯅ ꯁꯨꯃꯥꯏꯅ ꯍꯥꯏꯕ ꯇꯥꯕꯁꯦ ꯅꯪꯉꯣꯟꯗꯒꯤ ꯑꯍꯥꯟꯕꯅꯤꯍ
ꯑꯁ ꯌꯥꯝ ꯍꯥꯏꯔꯝꯒꯅꯤ ꯅꯪꯅ
ꯐꯔꯛꯇꯗꯤꯦ
ꯑꯁꯦꯪꯕꯥꯔꯥꯅꯦ
ꯍꯣꯏ
ꯑꯗꯣ ꯅꯣꯏꯔꯣꯝꯕꯗꯤ ꯍꯧꯖꯤꯛ ꯅꯣꯡ ꯆꯨꯕ꯭ꯔꯣ
ꯆꯨꯑꯦ ꯅꯣꯡ ꯀꯟꯅ ꯍꯧꯖꯤꯛꯄꯨꯗꯤ ꯈꯔ ꯍꯧꯖꯤꯛꯄꯨꯗꯤ ꯍꯥꯡꯉꯦ ꯉꯁꯥꯏꯗꯣ ꯌꯥꯝ ꯆꯨꯑꯦꯕ
ꯑꯆꯥ ꯑꯆꯥ ꯑꯆꯥ ꯌꯥꯝ ꯐꯩꯀꯣ
ꯌꯥꯝ ꯐꯩꯌꯦꯦ ꯅꯣꯏꯗꯗꯤ ꯅꯨꯡꯁꯥ ꯊꯣꯛꯂꯛꯄ꯭ꯔꯣ
ꯑꯁ ꯅꯨꯡꯁꯥꯕꯨꯗꯤ ꯌꯥꯝ ꯀꯟꯕꯗꯤ ꯑꯣꯏꯗꯦ ꯑꯗꯨꯕꯨ ꯑꯗꯨꯝ ꯁꯥꯗꯤ ꯁꯥꯏ
ꯑꯣ ꯅꯣꯡ ꯂꯩꯕꯒꯤ ꯑꯣꯏꯔꯝꯒꯅꯤꯗ
ꯍ ꯑꯗꯨ ꯍꯥꯏ ꯇꯔꯦ ꯀꯣ ꯅꯣꯏ ꯗꯤꯗꯤ ꯅꯣꯏ ꯑꯗꯨꯗꯤ ꯌꯥꯝ ꯔꯣꯃꯦꯟꯇꯤꯛ ꯑꯣꯏ ꯃꯥꯜꯂꯤꯀ ꯑꯣꯏꯗꯣꯏꯁꯦ
ꯍꯣꯏ ꯑꯩꯈꯣꯏ ꯑꯗꯨꯗꯤ ꯈꯔ ꯅꯨꯡꯉꯥꯏꯕ ꯋꯦꯗꯔꯅꯤꯍꯥꯏ ꯇꯥꯔꯦ ꯅꯣꯡ ꯄꯥꯝꯕ꯭ꯔꯥ ꯅꯪꯁꯨ ꯅꯣꯡ ꯄꯥꯝꯕ꯭ꯔꯥ ꯅꯪꯁꯨ
ꯅꯣꯡ ꯄꯥꯝꯃꯦ ꯍꯟꯗꯛ ꯀꯥꯟꯁꯦ ꯍꯣꯏ
ꯑꯩ ꯊꯥꯔ ꯑꯣꯔꯥ
ꯁꯥꯃꯟꯕꯗꯨꯗ ꯀꯣ ꯅꯪꯉꯣꯟꯗꯤ ꯈꯔ ꯋꯥꯏꯒꯦ ꯌꯥꯕ꯭ꯔꯣ
ꯌꯥꯏꯑꯦ ꯊꯥꯔꯛꯀꯦ ꯅꯪꯒꯤ ꯂꯣꯀꯦꯁꯟꯗꯣ ꯑꯩꯉꯣꯟꯗ ꯊꯥꯔꯛꯑꯣ
ꯁꯣꯏꯗꯔ꯭ꯕꯅꯦ
ꯅꯪ ꯂꯣꯀꯦꯁꯟ ꯊꯥꯔꯛꯑꯣ ꯑꯗꯨꯒ ꯑꯩꯒꯤ ꯑꯩ ꯅꯣꯡꯁꯦ ꯊꯥꯔꯛꯑꯒꯦ
ꯅꯪ ꯈꯨꯣꯟꯖꯦꯜꯁꯦ ꯇꯥꯕ ꯌꯥꯝ ꯅꯨꯡꯉꯥꯏꯌꯦ ꯑꯁꯦꯡꯕ ꯀꯔꯤꯒꯤꯔꯥ ꯈꯪꯗꯦ
ꯈꯪꯉꯤꯗ ꯑꯩꯁꯨ ꯍꯥꯏꯒꯦ ꯇꯧꯕꯅꯦ ꯅꯪꯒꯤ ꯈꯣꯟꯖꯦꯜꯁꯨ
ꯀꯔꯤ ꯀꯔꯤ ꯆꯥꯕ꯭ꯔꯣ
ꯑꯩꯅ ꯆꯥꯕꯗꯤꯅꯦ
ꯍꯣꯏ
ꯍꯋꯥꯏꯅꯦ ꯁꯧꯒ꯭ꯔꯤꯅꯦ ꯌꯦꯟꯗꯦꯝꯅꯦ ꯑꯁꯤ ꯑꯍꯨꯝ ꯆꯥꯕꯒꯤꯅꯦ
ꯅꯁꯛꯁꯨ ꯐꯖꯔꯝꯒꯗꯧ ꯃꯥꯜꯂꯀꯣ ꯃꯤꯗꯤ ꯑꯦꯟꯁꯥꯡ ꯅꯥꯄꯤ ꯈꯛꯇ ꯆꯥꯕꯅꯤꯅ
ꯪꯉꯦ ꯁꯛꯀꯤꯗꯤ ꯍꯥꯏꯔꯅꯨ
ꯁꯤ ꯏꯅ ꯐꯖꯔꯦ ꯍꯥꯏꯕ ꯖꯥꯠꯇ꯭ꯔꯣ
ꯍꯥꯏꯕꯤꯔꯣꯌꯦ
ꯑꯗꯣ ꯍꯟꯗꯛꯀꯥꯟꯗꯤ ꯍꯟꯗꯛꯀꯥꯟꯗꯤ ꯅꯪ ꯀꯔꯤ ꯀ꯭ꯔꯤ ꯇꯧꯒ
ꯀꯔꯤꯁꯤ ꯇꯗ ꯀ꯭ꯂꯥꯁꯁꯨ ꯍꯧꯖꯤꯛ ꯑꯩꯈꯣꯏ ꯀ꯭ꯂꯥꯁꯁꯨ ꯂꯧꯗꯕꯒꯤꯀꯣ
ꯑ
ꯑꯗꯨꯝ ꯂꯩꯌꯦ
ꯑꯣ ꯌꯥꯝ ꯐꯩꯅꯦ
ꯍꯣꯏ ꯑꯁ ꯌꯨꯝꯗꯗ ꯂꯩꯕꯁꯨ ꯌꯥꯝ ꯀꯨꯏꯅ ꯂꯩꯔꯗꯤ ꯌꯥꯝ ꯋꯥꯏꯗ ꯋꯥꯠꯁꯤꯜꯂꯛꯑꯦ ꯍꯥꯏꯇꯥꯔꯦ ꯀꯨꯏꯅ ꯂꯩꯃꯟꯕꯒꯤ ꯑꯃꯨꯛ ꯁ‍꯭ꯀꯨꯜ ꯀꯣꯂꯦꯖ ꯆꯠꯂꯁꯨ ꯌꯨꯝꯗ ꯑꯃꯨꯛ ꯂꯩꯅꯤꯡ ꯕ
ꯑ
ꯁꯨꯇꯤ ꯂꯩꯔꯒꯅ ꯀ꯭ꯂꯥꯁ ꯆꯠꯅꯤꯡꯕ
ꯑ
ꯁꯨꯇꯤ ꯂꯩ ꯑ ꯂꯩ ꯇ꯭ꯔꯒꯅ ꯌꯨꯝꯗ ꯑꯃꯨꯛ ꯂꯩꯅꯤꯡꯕ
ꯍꯣꯏꯅꯦ ꯆꯨꯝꯃꯦꯅꯦ ꯅꯪꯅ ꯍꯥꯏꯔꯛꯄꯁꯤ ꯇꯨꯝꯕ ꯉꯥꯛꯇ
ꯑꯩꯈꯣꯏꯗꯤ ꯑꯆꯨꯝꯕꯗ ꯆꯠꯄ ꯃꯤꯅꯦꯕ ꯉꯥꯕ ꯉꯥꯡꯕꯁꯨ ꯑꯆꯨꯝꯕ ꯉꯥꯡꯕ ꯆꯠꯄꯁꯨ ꯑꯆꯨꯝꯕꯗ ꯆꯠꯄ
ꯂꯥꯟꯕ ꯁꯨꯛꯉꯥꯡ ꯉꯥꯡꯗꯦ ꯍꯦ ꯅꯪꯡꯅ ꯉꯥꯡ ꯊꯣꯔꯛꯄꯁꯤ ꯑ ꯆꯨꯝꯕ ꯉꯥꯛꯇꯅꯤ ꯀꯩ ꯀꯩꯒꯤꯅꯣ ꯈꯪꯗꯤꯅꯤ
ꯅꯪꯁꯨ ꯑꯩꯒꯤ ꯁꯤꯒꯨꯝꯕ ꯑꯐꯕꯁꯦ ꯑ ꯏꯜꯂꯨꯀꯣ
ꯑꯗꯨ ꯈꯔ ꯈꯔ ꯇꯥꯛꯄꯤꯌꯨꯀꯣ ꯑꯩꯕꯨꯁꯨ ꯅꯇꯨꯡ ꯏꯜꯂꯛꯀꯦ ꯑꯐꯕꯔꯣꯝꯗꯗꯤ
ꯑꯐꯕ ꯔꯣꯝꯗ ꯍꯣꯏꯅꯦ ꯏꯜꯂꯛꯎꯅꯦ ꯑꯐꯕꯔꯣꯝꯗꯗꯤ ꯏꯟꯒꯗꯕꯅꯦ
ꯅꯪꯁꯦ ꯊꯕꯛ ꯁꯨꯅꯤꯡꯕ꯭ꯔꯣ ꯇꯟꯕ꯭ꯔꯣ ꯀꯃꯥꯏ ꯇꯧꯒꯦ
ꯊꯕꯛꯇꯗꯤ ꯍꯥꯏꯔꯅꯨ ꯁꯨꯃꯟꯗꯅ ꯌꯥꯗ꯭ꯔꯦ ꯑꯩ ꯈꯨꯠꯀꯁꯦ ꯂꯣꯏ ꯂꯩꯁꯥꯕꯤ ꯃꯥꯟꯗ꯭ꯔꯕꯅꯦ
ꯁꯤ ꯊꯣꯠ ꯊꯣꯠ ꯂꯥꯎꯕꯤ ꯂꯩꯁꯥꯕꯤꯒꯤ ꯈꯨꯠꯇꯣ ꯅꯨꯡꯁꯤꯈ꯭ꯔꯦꯗ ꯀꯣ
ꯁꯦ ꯂꯣꯏ ꯃꯥꯡꯒ꯭ꯔꯦ ꯊꯕꯛ ꯀꯟꯃꯟꯗꯅ
ꯈꯨꯠꯇꯣ ꯃꯥꯡꯖꯔꯁꯨ ꯁꯛꯇꯤ ꯃꯥꯡꯗꯦ ꯀꯥꯏꯗꯦ
ꯁꯛꯁꯨ ꯂꯣꯏꯅ ꯃꯥꯡꯒ꯭ꯔꯦꯗ ꯅꯨꯡꯁꯥꯗ ꯆꯠꯂ ꯆꯠꯂꯒ ꯁꯨꯔꯒ ꯂꯩꯕꯅꯤꯅ ꯃꯨꯔꯒ ꯋꯥꯎꯔꯒ ꯑꯁ ꯂꯧꯈꯠꯅꯤꯡꯉꯥꯏ ꯂꯩꯇ꯭ꯔꯦ ꯅꯪꯗꯤ ꯌꯨꯝꯗ ꯈꯛꯇ ꯂꯩꯕ꯭ꯔꯣ ꯊꯕꯛ ꯇꯧꯕꯗ ꯊꯕꯛ ꯁꯨꯗꯕ꯭ꯔꯣ
ꯑꯩꯗꯤ ꯍꯣꯏ ꯊꯕꯛ ꯁꯨꯗꯦ ꯌꯨꯝꯗ ꯑꯗꯨꯝ ꯂꯩꯌꯦ
ꯑꯁ ꯅꯪꯗꯤ ꯌꯥꯝ ꯅꯁꯛꯁꯨ ꯌꯥꯝ ꯐꯖꯔꯝꯒꯅꯤ ꯑꯗꯨꯗꯤ ꯅꯨꯡꯁꯥꯗ ꯊꯣꯛꯇꯕꯅꯤꯅ
ꯈꯪꯗꯦ ꯈꯪꯗꯦ ꯊꯤꯌ‌ꯦꯗ ꯊꯤꯌꯦꯗ ꯍꫭꯏ
ꯅꯪꯁꯦ ꯃꯤ ꯃꯨꯕ꯭ꯔꯥ ꯉꯧꯕ꯭ꯔꯣ
ꯑꯩꯗꯤ ꯌꯥꯝ ꯉꯧꯋꯦ
ꯑꯍꯥ ꯍꯥ ꯍꯥ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
ꯑꯣꯍꯣ ꯏꯕꯥꯅꯤ ꯑꯣꯟꯅꯁꯤꯔꯣ ꯑꯩꯗꯤ ꯃꯨꯋꯦꯕ ꯅꯨꯡꯁꯥꯗ ꯊꯇ ꯊꯕꯛꯁꯨ ꯁꯨꯗ꯭ꯔꯗꯤ ꯆꯥꯅꯤꯡꯉꯥꯏ ꯂꯩꯇꯕꯀꯣ ꯑꯩꯁꯦ
ꯍꯣꯏ ꯅꯪ ꯈꯣꯟꯖꯦꯜ ꯇꯥꯕꯗ ꯅꯪ ꯃꯤ ꯃꯨꯒꯗꯧ ꯃꯥꯂꯦ ꯑꯁꯦꯡꯕ
ꯃꯁ
ꯅꯪ ꯅꯪꯁꯦ
ꯍꯥꯏꯔꯛ ꯑꫭ
ꯈꯔꯌꯥꯎ ꯅꯪ ꯈꫭꯟꯖ‌ꯦꯜꯁꯨ ꯌꯥꯝ ꯄꯤꯛ
ꯑꯗꯨꯝ ꯑꯗꯨꯝ ꯌꯥꯕ ꯇꯥꯏꯌꯦ ꯑꯗꯨꯝ ꯌꯥꯏꯑꯦꯕ ꯃꯤꯗꯤꯌꯝꯅꯦꯕ ꯌꯥꯝ ꯋꯥꯡꯕꯁꯨ ꯅꯠꯇꯦ ꯌꯥꯝ ꯅꯦꯝꯕꯁꯨ ꯅꯠꯇꯦ
ꯃꯤ
ꯇꯥꯕ꯭ꯔꯣ
ꯇꯥꯏꯅꯦ ꯇꯥꯏꯅꯦ
ꯑꯩꯁꯦ ꯑꯩꯁꯦꯀꯣ ꯌꯥꯝ ꯋꯥꯡꯕꯁꯨ ꯅꯠꯇꯦ ꯅꯠꯇꯦ ꯌꯥꯝ ꯅꯦꯝꯕꯁꯨ ꯅꯠꯇꯦ ꯃꯤꯅ ꯄꯥꯝꯅꯕꯒꯤ ꯑꯗꯣ ꯃꯤꯅ ꯄꯥꯝꯅꯕ ꯍꯥꯏ ꯍꯥꯏ ꯇꯔꯦ
ꯄꯥꯈꯪꯒ ꯄꯥꯈꯪꯒ ꯌꯥꯝꯅ ꯇꯥꯟꯅꯔꯝꯒꯗꯧ ꯃꯥꯜꯂꯤꯈꯣ
ꯑꯁ ꯄꯈꯪ ꯒꯤ ꯋꯥꯈꯜꯗꯤ ꯌꯦꯉꯗꯗꯤꯂꯇꯦꯗ
ꯅꯪ ꯃꯧ ꯑꯣꯏꯔꯕꯣ ꯃꯧ ꯑꯣꯏꯅ
ꯃꯎꯗꯤ ꯑꯣꯟ ꯔꯤꯌꯦ ꯑꯗꯣ ꯍꯧꯖꯤꯛ ꯑꯩ ꯑꯉꯥꯡ ꯑꯣꯏꯔꯤꯌꯦꯦ ꯑꯗꯨꯒꯤ ꯄꯥꯈꯪꯒꯨꯝꯕꯒꯤ ꯋꯥꯈꯜꯁꯦ ꯑꯩꯅ ꯈꯔ ꯂꯥꯞꯅ ꯊꯝꯕ ꯍꯥꯏꯇꯥꯔꯦ ꯂꯥꯏꯔꯤꯛꯇ ꯈꯔ ꯃꯥꯏ ꯑꯣꯟꯁꯤꯟꯈꯤꯒꯦꯅ
ꯑꯣ ꯅꯪ ꯑꯉꯥꯡ ꯑꯣꯏꯔꯤꯕ꯭ꯔꯣ
ꯑꯣꯏꯦ
ꯑꯁ ꯆꯠ ꯆꯥꯔꯤꯅꯦ ꯑꯗꯨꯗꯤ ꯏꯕꯥꯅꯤ
ꯅꯪ ꯅꯪ ꯑꯉꯥꯡꯂꯣ ꯑꯍꯜꯂꯣ
ꯑꯩꯗꯤ ꯅꯪꯉꯣꯟꯗꯒꯤ ꯈꯔ ꯍꯔꯝꯒꯗꯧꯕꯗꯤ ꯃꯥꯜꯂꯦ ꯑꯗꯣ ꯆꯞ ꯆꯥꯔꯦ ꯍꯥꯏꯕ ꯅꯨꯄꯥꯗꯤ ꯍꯟꯕꯗꯨꯅ ꯐꯩꯅ
ꯑꯗꯨꯏꯁꯨ ꯑꯩꯗꯤ ꯌꯥꯝ ꯍꯜꯂꯗꯤ ꯇꯜꯂꯦ
ꯌꯥꯝ ꯍꯜꯂꯣꯏ
ꯌꯥꯝ ꯍꯜꯂꯝꯒꯅꯤ ꯅꯪꯈꯣꯟꯜꯗꯣ ꯈꯪꯉꯦ ꯍꯜꯂꯦ
ꯈꯣꯟꯖꯦꯜꯗ ꯍꯟꯕ ꯃꯥꯟꯕꯗꯨꯣ ꯑꯁꯦꯡꯕꯗꯤ ꯅꯧꯔꯤꯕꯅꯤ
ꯑꯁ ꯅꯪꯁꯨ ꯋꯥ ꯉꯥꯡꯕꯨꯗꯤ ꯐꯖꯅ ꯌꯥꯏ ꯍꯩꯒꯦ
ꯑꯁꯦꯡꯕ ꯅꯪꯒ ꯋꯥꯔꯤ ꯁꯥꯟꯅꯔꯒ ꯑꯩꯒꯤ ꯊꯝꯃꯣꯏꯁꯤꯦ ꯀꯩꯅꯣ ꯀꯩꯅꯣ ꯅꯤꯡꯁꯤꯡꯉꯛꯏꯀꯣ
ꯄꯂꯦ ꯂꯗꯤ ꯅꯨꯄꯤꯁꯤꯡꯗ ꯋꯥꯔꯤ ꯁꯥꯟꯗ ꯁꯨꯃꯥꯏꯅꯔ ꯍꯦꯛ ꯍꯦꯛ ꯁꯥꯟꯅꯕ꯭ꯔꯣ
ꯁꯥꯟꯅꯗꯦꯗ ꯅꯪꯕꯨ ꯁꯥꯟꯅꯕꯕꯁꯤꯅ ꯑꯍꯥꯟꯕꯅꯦ
ꯆꯤꯟ ꯊꯤꯒꯅꯨ ꯑꯍꯥꯟꯕꯅ ꯁꯨꯃꯅ ꯌꯥꯝ ꯍꯩꯅ ꯁꯥꯔꯛꯀꯗ꯭ꯔꯣ
ꯌꯥꯝꯅꯁꯨ ꯉꯥꯡꯕ ꯍꯩꯇꯦ ꯑꯩꯗꯤ ꯑꯗꯨꯝ ꯋꯥꯈꯜꯗ ꯂꯩꯕꯗ ꯗꯣꯡ ꯗꯣꯡ ꯍꯥꯏꯖꯕ ꯇ ꯋꯥꯅꯤ
ꯑꯁ ꯅꯪꯒꯤ ꯋꯥꯈꯜꯁꯤꯗꯤ ꯀꯩꯅꯣꯝꯅꯤꯅ ꯂꯩꯁꯥꯕꯤ ꯄꯥꯈꯪꯒꯤ ꯋꯥꯈꯜ ꯈꯛꯇ ꯂꯩꯕ ꯃꯥꯜꯂꯤꯀꯣ
ꯍꯥꯏꯕꯗꯤ ꯄꯥꯈꯪ ꯑꯣꯏꯔꯗꯤ ꯂꯩꯁꯥ ꯄꯥꯈꯪꯒꯤ ꯋꯥꯈꯜꯗꯨꯗꯤ ꯈꯔ ꯆꯦꯟꯕ ꯇꯥꯕ ꯅꯤ ꯅꯠꯇ꯭ꯔꯣ
ꯈꯖꯤꯛꯇꯪ ꯆꯦꯟꯗ꯭ꯔꯦ ꯅꯪꯗꯤ ꯂꯣꯏꯅ ꯆꯦꯜꯂꯦ
ꯑꯦꯃꯥꯏ ꯑꯗꯨꯗꯤ ꯍꯦꯟꯃꯟꯗ꯭ꯔꯣ ꯂꯩꯁꯥꯕꯤ ꯕꯦꯝꯃꯧ
ꯌꯦꯟꯗꯤꯌꯦ ꯏꯕꯨꯡꯗꯣ ꯍꯦꯜꯂꯒꯕꯨ ꯑꯩꯁꯨ